ꯇꯥꯕ꯭ꯔꯣ
ꯐꯥꯏꯦ
ꯇꯞ ꯇꯥꯕ꯭ꯔꯣ
ꯇꯥꯏꯌꯦ
ꯀꯩꯗꯧꯔꯤꯅꯣ
ꯑꯁ ꯑꯉꯥꯡ ꯂꯣꯏꯁꯟꯗꯣ ꯀꯩꯅꯣ ꯂꯣꯏꯁꯜꯂꯝꯕꯅꯤꯗ ꯅꯪꯗꯤ ꯀꯩꯗꯧꯔꯤꯅꯣ
ꯑꯩꯁꯦ ꯁꯨꯝ ꯂꯩꯔꯤꯌꯦ ꯑꯩꯈꯣꯏꯒꯤ ꯏꯅꯥꯎꯄꯥ ꯃꯨꯅ ꯔꯥꯁꯤ ꯂꯩꯕ ꯑꯃ ꯂꯩꯌꯦ ꯑꯗꯨꯏ ꯃꯥꯏ ꯃꯅꯥꯛꯇ ꯂꯩꯔꯤꯌꯦ
ꯑꯣ ꯑꯄꯥ ꯀꯩꯅꯣꯒꯤꯗ꯭ꯔꯣ ꯀꯛꯆꯤꯡꯗꯒꯤ ꯂꯥꯛꯄꯗ
ꯎ ꯃꯁꯛ ꯃꯇꯧ ꯐꯖꯕꯗꯣ
ꯑꯁ ꯍꯥꯏꯌꯨ ꯍꯥꯏꯕꯅꯤ ꯍꯥꯏꯌꯣ ꯍꯥꯏꯕꯅꯤ ꯅꯪꯅ ꯊꯤꯗꯤ ꯊꯤꯍꯦ
ꯏꯁ ꯃꯈꯣꯏꯅ ꯆꯗꯨꯝ ꯆꯗꯨꯝ ꯌꯥꯎꯔꯤꯕ ꯔꯥꯁꯤꯅ ꯄꯛꯉꯩ ꯌꯥꯎꯔꯤꯕ ꯃꯤꯗꯨꯕꯨ ꯊꯤ ꯍꯥꯏꯔꯤꯁꯤ ꯅꯪꯕꯨ
ꯑꯩꯅ ꯎꯕꯗꯗꯤ ꯃꯃꯥꯏ ꯈꯛꯇ ꯄꯣꯝꯊꯥ ꯍꯩꯊꯥꯅꯔꯗꯅ ꯌꯨꯝꯃꯥꯏꯒꯤ ꯃꯥꯏ ꯃꯥꯜꯂꯤꯗ
ꯃꯥꯗꯤ ꯃꯥꯅ ꯍꯥꯏꯕꯗꯨꯗꯤ ꯐꯖꯕꯒꯤ ꯍꯧꯔꯛꯐꯝꯅꯤ ꯍꯥꯏꯗ ꯃꯥꯗꯤ
ꯎꯝ ꯑꯇꯩ ꯂꯥꯏꯔꯤ ꯅꯪꯗꯣ ꯉꯔꯥꯡꯀ ꯑꯩꯈꯣꯏ ꯀꯣꯏ ꯆꯠꯄꯗ ꯅꯨꯄꯤ ꯑꯃ ꯂꯩꯍꯧꯋ ꯅꯦ ꯀꯥꯗꯩ ꯅꯨꯄꯤꯅꯣꯗꯨꯅ
ꯑꯍꯟ ꯑꯩ ꯃꯥꯟꯕ ꯑꯣꯏꯔꯝꯒꯅꯤ ꯑꯩ ꯀꯩꯁꯨ ꯑꯣꯏꯔꯝꯃꯣꯏ ꯑꯩ ꯀꯅꯨꯡꯗ ꯏꯟꯇꯔꯦꯁ ꯀꯌꯥ ꯂꯩꯕ ꯅꯠꯇꯦ ꯏꯆꯝ ꯆꯝꯅ ꯅꯣꯡꯃꯒꯤ ꯁꯥꯒꯦ ꯁꯤꯟꯊꯥ ꯇꯧꯔꯒ ꯌꯨꯝꯒꯤ ꯏꯃꯥ ꯏꯄꯥꯒꯤ ꯃꯇꯦꯡ ꯇꯧꯔꯒ ꯏꯃꯨꯡ ꯃꯀꯣꯟ ꯋꯥꯏꯔꯝ ꯋꯥꯏꯁꯤꯠ ꯇꯧꯔꯒ ꯂꯧꯁꯤꯡ ꯁꯤꯡꯎ ꯇꯧꯔꯒ ꯏꯆꯝ ꯆꯝꯅ ꯂꯩꯕ ꯄꯨꯟꯁꯤꯅꯤ ꯇꯥꯇꯣꯝꯕꯒꯤ ꯄꯨꯟꯁꯤꯒꯨꯝꯕꯅꯤ ꯑꯩꯗꯤ ꯑꯗꯨꯗ ꯅꯪ ꯅꯪꯅꯅꯦ ꯍꯥꯏꯕ ꯌꯥꯔꯦꯅꯅꯦ ꯄꯪꯉꯥꯏꯗ ꯍꯥꯏꯖꯜꯂꯛꯀꯅꯨ ꯑꯩꯅ ꯍꯥꯏꯁꯦ ꯃꯣꯏꯟꯅ ꯇꯥꯎ ꯅꯪꯅꯦ ꯍꯥꯏꯕ ꯌꯥꯔꯦꯅꯅꯦ ꯄꯪꯍꯥꯏꯗ ꯍꯥꯏꯖꯃꯠꯇ ꯇꯧꯒꯣꯏꯅꯣꯕ
ꯑꯩꯅ ꯌꯥꯔꯦ ꯏꯅꯥꯎ ꯏꯅꯥꯎ ꯅꯪ ꯃꯁꯝ ꯃꯟꯅ ꯈꯪꯉꯤ ꯅꯪꯒꯤ ꯐꯨꯔꯤꯠ ꯄꯤꯡ ꯃꯆꯨꯗꯣ ꯂꯤꯠꯂꯒꯅꯦ ꯅꯪ ꯀꯅꯤ ꯂꯩꯍꯧꯔꯤꯗꯣ ꯑꯥ ꯀꯤꯍꯣꯝ ꯆꯥꯐꯝꯝꯗ ꯑꯗꯨꯒ ꯅꯣꯛꯇꯅ ꯅꯌꯥ ꯍꯤꯡꯒꯠꯇꯅ
ꯎꯝ ꯅꯪꯅ ꯀꯩꯗꯧꯕ ꯂꯥꯛꯏꯕ ꯑꯗꯨꯗ
ꯑꯩꯗꯤ ꯁꯨꯝ ꯐꯦꯃꯤꯂꯤꯒ ꯀꯩꯅꯣ ꯇꯧꯕ ꯀꯥꯟꯀꯨꯔꯨꯖꯤꯅ ꯃꯍ ꯑ ꯏꯇꯩꯃꯣꯏ ꯏꯃꯥ ꯍꯣꯏ ꯑꯉꯥꯡꯈꯩꯗꯣ ꯀꯥꯡ ꯀꯤꯍꯣꯨꯝ ꯆ ꯆꯠꯂꯨꯗꯤ ꯀꯥꯡꯉꯦ ꯀꯣꯏꯊꯣꯛꯎꯨꯁꯦꯅ ꯀꯣꯏ ꯆꯠꯄꯅꯦ ꯍꯥꯏꯗꯏ ꯀꯥꯡ ꯅꯨꯃꯤꯠꯇꯗꯤ ꯑꯇꯩꯃꯁꯨ ꯎꯅꯁꯤ ꯌꯥꯗꯦ ꯀꯥꯡ ꯃꯤꯗꯗꯤ ꯐꯠꯇꯦꯅ ꯑꯗꯨ ꯀꯩꯗꯧꯔꯛꯇꯣꯏꯅꯣꯅ ꯁꯨꯝ ꯃꯌꯥꯝꯗꯣ ꯄꯨꯔꯒ ꯆꯠꯄꯅꯤꯗ ꯑ ꯑꯪ ꯅꯨꯄꯤ ꯏ ꯀꯣꯛ ꯎꯅꯔꯦ ꯍꯥꯏꯔꯣ ꯅꯌꯥꯝꯅ ꯀꯨꯃꯥꯏꯅ ꯇꯧꯁꯨ ꯅꯠꯇꯦ ꯑꯩ ꯏꯆꯟ ꯍꯥꯏꯗꯣꯛꯑꯣ
ꯑꯩꯅꯅꯦ ꯅꯪꯒꯤ ꯅꯣꯛꯅꯤꯡꯕ ꯑꯃ ꯂꯩꯌꯦ ꯅꯪꯅꯕꯨꯗꯤ ꯍꯥꯏꯔꯤꯗꯨꯗꯤ ꯅꯪꯒꯤ ꯏꯃꯥꯄꯥꯕꯨꯡ ꯏꯇꯩꯃꯥ ꯏꯌꯥꯝꯕ ꯅꯪ ꯑꯉꯥꯡꯈꯩꯒ ꯇꯧꯔꯒ ꯀꯥꯡ ꯀꯣꯏ ꯆꯠꯃꯤꯟꯅꯔꯤꯗꯣ
ꯑꯥ
ꯑꯩꯅ ꯁꯨꯝ ꯈꯪꯕꯗ ꯍꯟꯗꯛ ꯆꯍꯤꯁꯤꯅ ꯑꯔꯣꯏꯕ ꯑꯣꯏꯗꯣꯏ ꯋꯥꯠꯂꯦꯗ ꯃꯊꯪ ꯆꯍꯤꯗꯒꯤꯗꯤ ꯅꯨꯄꯤ ꯃꯄꯥꯔꯣꯝꯗ ꯂꯩꯗꯣꯏ ꯃꯥꯟꯖꯂꯑꯦꯗ ꯅꯪꯗꯁꯨꯨꯝ ꯃꯤꯅ ꯍꯥꯏꯅ ꯀꯥꯟꯗꯁꯨ ꯀꯣ ꯑꯁꯤ ꯑꯅꯁꯦ ꯅꯨꯡꯇꯤ ꯅꯨꯌꯨꯝꯗ ꯁꯣꯏꯗꯅ ꯂꯩꯈꯤꯅꯤ ꯌꯦꯡꯉꯣ ꯂꯩꯈꯤꯅꯤ ꯌꯦꯡꯉꯣ ꯑꯩꯈꯣꯏꯅ ꯗꯤꯄꯛꯇ ꯗꯤꯄ ꯇꯁꯨ ꯉꯥꯡꯉꯝꯕꯗꯣ
ꯎꯝ
ꯑꯗꯨꯃꯛꯀꯤꯗꯤ ꯂꯩꯃꯛꯇꯤ ꯂꯩꯇ꯭ꯦꯗꯅ ꯁꯨꯝ ꯆꯠꯄ ꯈꯣꯠꯄ ꯇꯧꯖꯕꯩ ꯋꯥꯅꯦꯕ ꯅꯠꯇ꯭ꯔꯥ
ꯗꯤꯄꯛꯂꯣ ꯅꯣꯏ ꯑꯌꯥꯝꯕ ꯗꯤꯄꯛꯇꯨꯗꯤ ꯏꯕꯨꯡꯉ ꯀꯩꯅꯣ ꯇꯧꯕꯅꯦ ꯂꯩꯐꯝꯁꯨ ꯂꯩꯇꯅ ꯃꯥꯗꯤ ꯀꯗꯥꯏꯗ ꯂꯩꯍꯜꯂꯛꯇꯣꯏꯕ ꯃꯌꯨꯝ ꯃꯌꯨꯝ ꯑꯃ ꯁꯥꯔꯤꯗꯣ ꯑꯐꯧꯕꯒꯤ ꯑꯗ ꯃꯌꯥꯝꯅ ꯍꯥꯏꯌꯦ ꯌꯦ ꯏꯅꯥꯎ ꯏꯕꯨꯡꯉꯣ ꯀꯩꯅꯣꯁꯨ ꯍꯩꯁꯨ ꯇꯝꯍꯜꯂꯦ ꯄꯩꯁꯥꯁꯨ ꯃꯌꯥꯝ ꯊꯤꯡꯍꯜꯂꯦ ꯌꯨꯝꯁꯤꯗꯤ ꯅꯌꯥꯝꯕꯅ ꯋꯥꯅ ꯁꯥꯕꯅꯤꯅ ꯏꯃꯥꯒ ꯄꯩꯁꯥ ꯇꯅꯨꯡꯁꯤꯜꯂꯒ ꯁꯥꯕꯅꯤꯅ ꯅꯨꯄꯤ ꯊꯤꯗꯣ ꯅꯨꯄꯤ ꯆꯦꯜꯂꯕꯅꯤꯅ ꯃꯃꯥꯡꯁꯤꯗ ꯀꯩꯅꯣ ꯂꯩꯈꯣꯅ ꯍꯥꯏꯌꯦ ꯌꯦ ꯅꯪꯒꯤ ꯅ ꯁꯛ ꯅꯪꯒꯤ ꯅꯁꯥꯒꯤ ꯍꯧꯗꯣꯛꯆꯕ ꯑꯃ ꯇꯧꯔꯒ ꯌꯨꯝꯗꯣ ꯁꯥꯒꯦꯔꯥ ꯈꯣꯠꯀꯦꯔꯥ ꯁꯪꯒꯣꯏ ꯑꯃ ꯂꯩꯁꯤꯗ ꯁꯦꯝꯖꯤꯜꯂ ꯑꯗꯨꯝ ꯂꯩꯒꯦꯔꯥ ꯃꯇꯝ ꯈꯔꯒꯤꯅ ꯅꯣꯏ ꯄꯩꯁꯥ ꯇꯥꯟꯕ ꯈꯣꯠꯄꯕꯨ ꯍꯥꯏꯌꯦ ꯌꯦ
ꯑꯝ
ꯀꯩꯅꯣ ꯑꯍꯟ ꯍꯥꯏꯁꯤꯗꯤ ꯃꯃꯥꯡ ꯂꯩꯒꯗꯕꯅꯤ ꯃꯅꯤꯡꯗ ꯂꯩꯕ ꯅ ꯑꯇꯣꯝꯕꯅ ꯂꯩꯒꯗꯕꯅꯤ ꯍꯥꯏꯌꯦꯌꯦ
ꯎꯝ
ꯃꯅꯤꯡꯗ ꯂꯩꯍꯧꯕ ꯌꯨꯝ ꯁꯔꯨꯛꯁꯦ ꯄꯨꯈꯤꯕ ꯌꯥꯔꯣꯏ ꯑꯇꯣꯝꯕꯒꯤ ꯃꯐꯝꯅꯤ ꯍꯥꯏꯌꯦ
ꯃꯅꯥ
ꯑ ꯑꯁ
ꯂꯨꯔꯦꯍꯦ ꯑꯗꯨꯁꯨ ꯃꯖꯨ
ꯃꯌꯥꯝ ꯕꯅ ꯑ ꯑꯗꯨꯗꯤ ꯀꯥꯡꯈꯣꯡ ꯇꯧꯔꯒ ꯌꯨꯝꯁꯤ ꯆꯤꯡꯉꯅꯤ ꯍꯥꯏꯌꯦꯌꯦ
ꯑꯣ ꯆꯦꯜꯀꯤ ꯌꯨꯝꯗꯥ ꯀꯥꯡꯍꯧ ꯇꯧꯔ ꯆꯤꯡꯗꯣꯔꯤꯕ
ꯀꯩꯅꯣ ꯀꯩꯅꯣꯅ ꯃꯈꯥꯗꯣ ꯍꯜꯂꯦꯗꯅ ꯑꯗꯨꯒ ꯄꯨꯗꯣꯏ ꯃꯥꯜꯂꯦ ꯑꯃꯨꯛ ꯎꯗ ꯏꯂ
ꯑꯗꯨꯃꯥꯏꯅ ꯍꯦꯛ ꯍꯥꯏꯕ ꯆꯠꯂꯥ ꯑꯁꯦꯡꯕꯀꯤ
ꯍꯪꯉꯣ ꯍꯪꯉꯣ ꯇꯍꯧꯔꯤꯃꯦ
ꯑꯁ
ꯃꯌꯨꯝꯅꯒ ꯃꯥꯁꯦ ꯂꯥꯛꯑꯅꯨꯒ ꯍꯥꯏ ꯃꯥꯜꯂꯦꯗ ꯌꯥꯝ ꯆꯦꯡ ꯆꯥꯛ ꯀ ꯀꯩꯀꯩ ꯆꯥꯒꯦꯅ ꯅꯪꯊꯣꯛꯄ ꯍꯤꯡꯈ꯭ꯔꯣ ꯃꯥꯜꯂꯦ
ꯑꯣ ꯑꯁ ꯃꯥꯁꯨ ꯐꯖꯗ꯭ꯔꯦꯍꯦ ꯑꯗꯨꯗꯤ
ꯑꯝ ꯑꯍꯤꯡ ꯑꯅꯤ ꯇꯥꯔꯕꯒꯗꯣ ꯃꯤ ꯐꯣꯟ ꯇꯧꯁꯜꯂꯦꯌꯦ
ꯎꯝ
ꯗꯤꯄꯛꯅ ꯁꯨꯃꯥꯏ ꯍꯥꯏꯕꯖꯥꯠꯅꯦ ꯃꯥꯗꯤ ꯊꯝꯃꯒꯦ ꯄꯩꯈꯥꯅꯤ ꯅꯪ ꯉꯥꯡꯕꯗꯣ ꯀꯣꯟꯅ ꯑꯦꯛꯖꯥꯝ ꯂꯣꯏꯔꯒ ꯉꯥꯡꯉꯨ ꯍꯥꯏꯌꯦꯌꯦ ꯆꯨꯝꯁꯨ ꯆꯨꯝꯃꯤꯕ ꯑꯃ ꯍꯥꯏꯗꯣ ꯑꯦꯛꯖꯥꯝ ꯂꯣꯏꯔꯒ ꯉꯥꯡꯉꯣ ꯍꯥꯏꯗꯤ ꯍꯥꯏꯖꯔꯤꯗꯅ ꯃꯥꯁꯨ ꯅꯨꯄꯤꯗꯨ ꯉꯡꯖꯜꯂꯛꯄꯗꯨꯗ ꯀꯩꯅꯣ ꯇꯧꯔꯒ ꯅꯪꯗꯤ ꯂꯥꯏꯔꯤꯛ ꯂꯥꯏꯁꯨ ꯇꯝꯗꯕꯅꯤꯅ ꯈꯪꯉꯝꯃꯣꯏꯅꯦ ꯑꯋꯥꯕꯒꯁꯦ ꯍꯥꯏꯔꯨꯏꯌꯦ
ꯑꯣ ꯅꯨꯄꯤꯗꯨꯗ ꯃꯥꯅ
ꯑꯥ ꯅꯨꯄꯤꯗꯨꯗ ꯏꯁ ꯑꯩꯁꯦ ꯂꯥꯏꯔꯤ ꯂꯥꯏꯔꯤꯛ ꯂꯥꯏꯁꯨ ꯌꯥꯝ ꯍꯩꯇꯕꯀꯣ
ꯅꯨꯄꯤꯗꯨꯗꯅꯦ ꯗꯤꯄꯛꯅꯅꯦ
ꯑ
ꯅꯪꯗꯤ ꯂꯥꯏꯔꯤꯛ ꯂꯥꯏꯁꯨ ꯇꯝꯗꯅꯤꯅ ꯈꯪꯉꯣꯏ ꯈꯣꯠꯂꯣꯏꯅ ꯍꯥꯏꯔꯨꯕꯗꯣ
ꯎꯝ
ꯅꯨꯄꯤꯗꯨꯒꯤ ꯂꯩꯔꯤꯕ ꯃꯌꯨꯝꯒꯤ ꯃꯃꯥ ꯃꯄꯥ ꯃꯅꯥꯎꯄꯥ ꯃꯆꯟꯅꯨꯄꯤ ꯂꯩꯅꯤꯗꯅ ꯑꯗꯣ ꯃꯣꯏꯗꯤ ꯇꯥ ꯇꯞ ꯆꯥꯠꯂꯥ ꯀꯔꯤꯝꯇ ꯍꯥꯏꯔꯛꯇꯞ ꯆꯥꯠꯂꯥ ꯑꯩꯈꯣꯏ ꯗꯥꯄꯛ ꯍꯥꯏꯗꯨ ꯃꯥꯅ ꯍꯥꯏꯗꯨꯅ ꯆꯨꯝꯃꯦꯅ ꯈꯜꯂ ꯍꯥꯏꯔꯤ ꯆꯠꯂꯥ ꯀꯃꯥꯏ ꯀꯃꯥꯏꯅ ꯍꯥꯏꯅꯈ꯭ꯔꯕꯖꯥꯠꯅꯣ ꯅꯪ ꯈꯪꯕ꯭ꯔꯣ
ꯑꯁ ꯗꯤꯄꯛꯅꯗꯤ ꯁꯨꯝ ꯁꯥꯎꯅꯤꯡꯕꯩ ꯀꯔꯤꯩ ꯃꯁꯤꯡꯗ ꯍꯥꯏꯐꯦꯠ ꯊꯣꯛꯈꯤꯕꯖꯥꯠꯅꯦ ꯅꯨꯄꯤꯗꯨꯅꯗꯤ ꯑꯥ ꯌꯧꯈ꯭ꯔꯕ ꯍꯥꯏꯇꯥꯔꯦ ꯊꯃꯣꯏꯗ ꯇꯤꯡꯒ ꯄꯥꯟꯈꯅꯤ ꯑꯗꯨꯗꯒꯤ ꯀꯩꯅꯣꯗ ꯃꯃꯥꯗ ꯇꯝꯊꯣꯛꯏꯌꯦ ꯑꯩꯕꯨ ꯂꯥꯏꯔꯤꯛ ꯂꯥꯏꯁꯨ ꯍꯥꯏ ꯈꯣꯠꯂꯤꯅ ꯑ ꯅꯨꯄꯤꯗꯨꯒꯤ ꯃꯃꯥꯅꯗꯤ ꯅꯣꯏꯗꯗꯤꯐꯥꯎꯛꯇ ꯐꯣꯟ ꯇꯧꯔꯛꯑꯦꯌꯦ ꯅꯣꯏ ꯆꯥꯟꯗ ꯂꯥꯏꯔꯤꯛ ꯂꯥꯏꯁꯨ ꯇꯝꯗꯦ ꯈꯣꯠꯇꯦꯅ ꯍꯥꯏꯔꯨꯔꯕ꯭ꯔꯥ ꯍꯥꯏꯌꯦ ꯑꯗꯨꯗꯤ ꯀꯩꯅꯣ ꯏꯃꯥ ꯆꯨꯝ ꯏꯕꯥꯅꯤ ꯈꯪꯅꯁꯦ ꯏꯃꯥ ꯃꯇꯝꯗꯗꯤ ꯑꯩꯒ ꯀꯩꯅꯣ ꯈꯟꯅꯕꯩꯁꯨ ꯀꯩꯅꯣꯗ ꯇꯝꯃꯣ ꯑꯩꯈꯣꯏ ꯃꯥꯥꯗ ꯇꯝꯃꯣ ꯍꯥꯏꯕꯣ ꯍꯥꯏꯌꯦ
ꯑꯥ
ꯃꯃꯥꯗꯨꯅ ꯑꯃꯨꯛ ꯏꯁꯥꯁꯦ ꯂꯥꯏꯔꯤꯛ ꯐꯅꯗꯤ ꯍꯧꯔꯛꯄꯅꯤ ꯍꯥꯏꯌꯦꯌꯦ ꯏꯆꯥꯅꯨꯄꯤꯁꯦ ꯃꯥ ꯇꯧꯖꯅꯁꯨ ꯂꯥꯏꯔꯤꯛꯇꯤ ꯌꯥꯝ ꯐꯅ ꯍꯧꯔꯛꯄꯅꯤ ꯍꯥꯏꯌꯦꯌꯦ ꯑꯗꯨꯒꯤ ꯈꯟꯅꯔꯔꯕꯖꯥꯠꯅꯤ ꯄꯛꯅꯦ ꯀꯩꯩꯅꯣꯅꯦ ꯃꯉꯥꯡꯗ ꯈꯔ ꯂꯥꯎꯅꯔꯖꯥꯠꯅꯤ ꯑꯗꯨꯗꯒꯤ ꯅꯨ ꯃꯉꯥꯄꯟ ꯇꯧꯔꯛꯄꯗꯨꯗ
ꯑꯗꯨꯕꯛꯀꯤꯗꯤ ꯑꯩꯅ ꯈꯪ ꯀꯥꯟꯗꯗꯤ ꯃꯣꯏ ꯅꯨꯄꯤ ꯃꯌꯨꯝꯗꯨꯒꯤ ꯍꯟꯅꯨꯕꯤ ꯑꯃ ꯂꯩ ꯃꯥꯜꯂꯦ
ꯑꯥ
ꯑꯗꯨꯅ ꯌꯥꯝ ꯍꯩꯁꯤꯡꯅ ꯗꯤꯄꯛꯀꯥꯁꯦ ꯅꯨꯄꯤ ꯑꯇꯣꯞꯄ ꯀꯣꯏꯔꯝꯒꯅꯤ ꯀꯣꯏꯔꯝꯒꯅꯤ ꯌꯥꯝ ꯍꯥꯏ ꯃꯥꯜꯂꯦ ꯗꯤꯄꯛꯇ ꯑꯗꯨꯗ ꯗꯤꯄꯛꯅ ꯉꯁꯤꯗꯤ ꯍꯥꯅꯨꯕꯤ ꯐꯨꯒꯥꯏꯒꯅꯤ ꯀꯍꯥꯏ ꯃꯥꯜꯂꯦ ꯗꯣ ꯎꯝ
ꯋꯥꯔꯤ ꯁꯥꯟꯅꯕ ꯆꯠꯄꯗꯅꯦ
ꯍꯨꯝ
ꯀꯩꯅꯣꯗ ꯑꯩꯒꯤ ꯑꯩꯒ꯭ꯌꯥꯗ ꯐꯣꯟꯗ ꯇꯧ ꯑꯩꯒ꯭ꯌꯥꯗ ꯐꯣꯟ ꯑꯃꯇ ꯇꯥꯎ
ꯑꯗꯨ ꯀꯃꯥꯏꯅ ꯄꯅ ꯚꯣꯂꯤꯕꯣꯜ ꯁꯥꯟꯅ ꯆꯠꯄꯗ ꯃꯣꯏꯒꯤ ꯆꯤꯡꯒꯤ ꯏꯆꯤꯟꯜ ꯏꯅꯥꯎꯁꯤꯡꯒ ꯆꯠꯃꯤꯟꯅꯔꯨꯕꯒꯤ ꯃꯥꯥꯏꯒꯤ ꯍꯅꯨꯕꯤꯗꯨꯅ ꯎ ꯃꯥꯜꯂꯦꯕ ꯑꯗꯨ ꯎ ꯑꯗꯨ ꯎꯕꯗꯨꯗ ꯅꯨꯄꯤ ꯑꯉꯥꯡꯒ ꯆꯠꯃꯤꯟꯅꯩ ꯈꯣꯠꯃꯤꯟꯅꯩ ꯑꯩꯅ ꯐꯛꯇ ꯎꯝ ꯑ ꯄꯛꯅꯀꯤ ꯃꯣꯏꯒꯤ ꯅꯨꯄꯤ ꯃꯄꯥꯒꯤ ꯍꯟꯅꯨꯕꯤꯗꯣ ꯃꯕꯣꯛꯇꯣ ꯑꯗꯨꯅ ꯗꯤꯄꯛꯀꯤ ꯅꯨꯄꯤꯗꯨꯗ ꯁꯨꯃꯥꯏꯅ ꯍꯥꯏ ꯋꯥꯗ ꯌꯥꯝ ꯍꯥꯏꯖꯔꯂꯖꯥꯠꯅꯦ
ꯑ
ꯗꯤꯄꯛꯅ ꯑꯗꯩ ꯁꯥꯎꯗꯅ ꯁꯤ ꯌꯦꯡꯉꯨꯅꯦ ꯏꯅꯥꯎꯁꯤꯕꯨ ꯑ ꯃꯣꯏꯅ ꯁꯨꯃꯥꯏꯅ ꯍꯥꯏꯖꯕꯅꯪ ꯌꯥꯅꯤꯡꯕ꯭ꯔꯕ ꯁꯥꯟꯅ ꯈꯣꯠꯅꯕꯁꯤꯗꯤ ꯑꯩꯗꯣꯅ ꯁꯨꯝ ꯆꯠꯇꯦ ꯃꯤ ꯑꯩꯒꯤ ꯁꯥꯇ꯭ꯔ ꯑꯣꯏꯕꯒꯤ ꯌꯦꯡꯂꯛꯆꯕꯅꯤ ꯈꯣꯠꯄꯅꯤꯅ ꯍꯥꯏꯔꯤꯌꯦ ꯈꯪꯗꯦꯅꯦ ꯀꯃꯥꯏꯅ ꯇꯧ ꯖꯥꯠꯅꯣ
ꯑꯗꯨꯒꯤ ꯅꯨꯄꯤ ꯄꯨꯕꯒꯤ ꯃꯇꯥꯡꯗꯣ ꯑꯩꯁꯨ ꯌꯥꯎꯋꯦ ꯗꯤꯄꯛ ꯑꯐꯀ ꯃꯥꯏ ꯅꯨꯄꯤꯒ ꯀꯟꯅ ꯈꯠꯟꯅꯔꯤꯉꯩ ꯇꯥꯏꯃꯤꯡ ꯍꯥꯏ ꯇꯥꯔꯦ ꯃꯥꯏ ꯅꯨꯄꯤꯗꯨꯅ ꯑꯇꯣꯞꯄ ꯏꯝꯐꯥꯜꯗ ꯀꯣꯏꯉꯩ ꯇꯥꯏꯃꯤꯡꯅꯦꯕ ꯑꯗꯨꯗꯒꯤ ꯀꯩꯅꯣ ꯇꯧꯔꯒ ꯅꯨꯄꯤꯁꯤꯡꯒꯤ ꯂꯩꯁꯥꯕꯤꯗꯣ ꯑꯗꯨꯗꯣ ꯑꯃꯨꯛ ꯑꯃꯨꯛꯇꯪꯗ ꯄꯨꯕ ꯅꯠꯇꯦꯕ ꯅꯣꯡꯃꯅ ꯑꯃꯃꯨꯛ ꯄꯨꯔ ꯆꯠꯂꯦ ꯅꯣꯡꯃ ꯑꯃꯃꯨ ꯄꯨꯔ ꯆꯠꯂꯦ ꯂꯧꯔꯤꯃꯤ ꯑꯩ ꯂꯧꯕꯗꯨꯁꯨ ꯑꯗꯨꯒ ꯀꯩꯅꯣ ꯃꯕꯣꯛꯇꯨꯅ ꯎꯔ ꯖꯅꯤ ꯅꯨꯄꯤꯗꯨꯅꯒꯗꯤ ꯂꯦꯡꯖꯨꯝꯗꯒ ꯉꯥꯗꯔ ꯕꯣꯂꯤ ꯌꯦꯡ ꯂꯩꯍꯧꯕꯅꯦꯕ
ꯑꯣ
ꯑꯗꯨꯗꯒꯤ ꯃꯕꯣꯛꯅ ꯎꯔꯦꯗꯅ ꯑꯗꯨ ꯍꯥꯏꯕꯖꯠꯅꯤ ꯗꯤ ꯑꯩꯅ ꯗꯤꯄꯥꯛ ꯅꯪ ꯅꯨꯄꯤꯗꯣ ꯄꯨꯔꯒ ꯅꯨꯄꯤ ꯃꯄꯥꯡꯒꯤ ꯅꯦꯝꯚꯣꯛ ꯋꯥꯔꯤ ꯁꯥꯟꯅꯕꯗꯨ ꯅꯪ ꯀꯩꯅꯣ ꯇꯧꯔꯤꯗꯨꯕꯣ ꯃꯤꯅ ꯎꯔꯣ ꯐꯖꯒꯗ꯭ꯔꯥ ꯈꯣꯠꯀꯗ꯭ꯔꯥꯅ ꯍꯥꯏꯕ꯫ ꯑꯦꯍꯦ ꯇꯧꯔꯤꯃꯤ ꯑꯩꯁꯨ ꯑꯩꯁꯨ ꯅꯨꯄꯥꯅꯤ ꯀꯩꯅꯣ ꯌꯦ ꯍꯩꯌꯦꯌꯦ ꯑꯗꯨꯗꯩ ꯃꯣꯏ ꯍꯩꯔꯥꯡꯒꯣꯏ ꯊꯣꯡꯅ ꯂꯣꯏ ꯎꯔꯕ꯫ ꯇꯔꯥꯏꯕꯦꯜ ꯑꯗꯨꯗꯩꯩ ꯑꯁꯤꯅ ꯀꯔꯝꯕꯅꯣ ꯑꯁꯤꯅ ꯀꯔꯝꯕꯅꯣ ꯑꯅꯧꯕꯔ ꯍꯪꯉꯤꯌꯦ ꯂꯣꯏꯅ ꯑꯦ ꯏꯃꯥꯟꯅꯕꯤꯅꯤ ꯍꯥꯏꯌꯦ꯫ ꯃꯃꯥꯟꯅꯕꯤ ꯑꯗꯨꯅ ꯃꯉꯣꯟ ꯂꯦꯡꯖꯨꯝꯗ ꯉꯥꯗꯔ ꯐꯣꯟ ꯌꯦꯡ ꯂꯩꯍꯧꯔꯕ ꯍꯥꯏꯇꯔꯦ꯫
ꯑꯗꯨꯒꯤ ꯑꯗꯨꯒꯤ ꯈꯟꯅꯔꯝꯒꯅꯤ ꯑꯗꯨꯒꯤ ꯋꯥꯍꯧꯗꯨꯁꯨ꯫
ꯎꯝ ꯑꯗꯣ ꯍꯖꯤꯛꯀꯤ ꯃꯥ ꯗꯤꯄꯛꯅ ꯃꯥꯏ ꯅꯨꯄꯤꯗ ꯂꯥꯏꯔꯤꯛꯁꯤ ꯅꯪꯗꯤ ꯂꯥꯏꯔꯤꯛ ꯇꯝꯗꯕꯅꯤꯅ ꯈꯪꯉꯝꯃꯣꯏ ꯈꯣꯠꯂꯣꯏ ꯍꯥꯏꯑꯗꯣ ꯗꯤꯄꯛꯀꯤ ꯅꯨꯄꯤ ꯃꯃꯥꯅ ꯗꯤꯄꯛꯇ ꯉꯥꯡꯕ ꯖꯠꯂ ꯅꯠꯇ꯭ꯔꯒ ꯗꯤꯄꯛꯀꯤ ꯃꯃꯥ꯫ ꯍꯦꯛ ꯑꯄꯣꯛꯄꯤ ꯄꯕꯨ ꯍꯦꯛ ꯄꯣꯛꯏꯕ ꯃꯃꯥꯗꯨꯅ ꯉꯥꯡꯉꯛꯄ ꯖꯠꯂ ꯀꯅꯥꯅ ꯉꯥꯡꯕꯖꯠꯅꯣ ꯗꯤꯄꯛꯇ꯫
ꯑꯣ ꯅꯨꯄꯤꯗꯨꯅ ꯈꯔ ꯉꯥꯡꯅꯒꯔ ꯃꯥꯜꯂꯦ ꯑꯗꯩ ꯃꯕꯥꯅꯤꯁꯦ ꯁꯥꯎꯅꯔꯒ ꯈꯠꯅꯔꯦꯗꯅ ꯑꯗꯩ ꯀꯩꯅꯣ ꯇꯧꯏꯌꯦ ꯅꯨꯄꯤꯁꯤꯅꯅꯦ ꯗꯥꯏꯔꯦꯛ ꯄꯨꯡ ꯑꯅꯤꯒꯤ ꯄꯨꯡ ꯕꯥꯔꯣ ꯇꯥꯔꯕꯗꯣ ꯑꯗꯨꯗ ꯐꯣꯟ ꯇꯧꯁꯜꯂꯤꯌꯦ ꯅꯨꯄꯤ ꯗꯤꯄꯥꯛꯀꯤ ꯃꯃꯥꯗ ꯑꯗꯨꯒ ꯑꯗꯨꯒ ꯁꯨꯃꯥꯏ ꯁꯨꯃꯥꯏꯅ ꯍꯥꯏꯒꯦ ꯑꯩꯕꯨ ꯂꯥꯏꯔꯤꯛ ꯇꯝꯗꯕꯅꯤ ꯈꯣꯠꯇꯕꯅꯤ ꯍꯥꯏ ꯁꯨꯃꯥꯏꯅ ꯅꯪꯒꯤ ꯅꯆꯥꯅꯨꯄꯥꯖꯦ ꯋꯉꯥꯡ ꯁꯉꯥꯡ ꯈꯤꯇꯪ ꯐꯖꯕ ꯋꯥꯠꯂꯤ ꯑꯩꯅ ꯀꯩꯅꯣ ꯇꯧꯔꯒ ꯈꯣꯠꯂꯒꯅ ꯍꯥꯏꯌꯦ ꯈꯪꯉꯕ ꯑꯗꯩꯩꯗꯤ ꯗꯤꯄꯛꯀꯤ ꯃꯃꯥꯗꯨꯅ ꯑꯃꯨꯛ ꯄꯨꯡ ꯑꯅꯤꯗ ꯐꯣꯟ ꯇꯧꯁꯜꯂꯛꯑꯕ ꯗꯤꯄꯛꯅ ꯄꯥꯏ ꯅꯣꯡꯉꯥꯜꯂꯒ ꯋꯥꯔꯤ ꯁꯥꯟꯅꯔ ꯁꯟꯅ ꯂꯩꯍꯧꯕꯅꯦ꯫ ꯅꯪꯕꯣ ꯐꯅ ꯉꯥꯡꯅꯤꯡꯉꯁꯨ ꯆꯩꯅꯤꯡꯉꯁꯨ ꯑꯗꯨꯃꯥꯏꯅ ꯍꯥꯏꯅꯨꯅꯦ ꯈꯣꯠꯅꯨ ꯍꯥꯏꯅꯦ ꯗꯤꯄꯛꯅ ꯏꯃꯥ ꯀꯩꯅꯣ ꯈꯔ ꯍꯥꯏꯗ꯭ꯔꯗꯤ ꯃꯣꯏꯁꯨ ꯈ ꯃꯣꯏꯅ ꯁꯨꯝ ꯌꯥꯏ-ꯌꯥꯏ ꯇꯧ ꯂꯩꯒꯗ꯭ꯔꯥ ꯍꯥꯏꯌꯦ ꯎꯝ ꯃꯃꯥꯅ ꯑꯩꯈꯣꯏꯁꯤꯗꯤ ꯇꯣꯟꯒꯗꯕꯅꯤ ꯇꯣꯟꯒꯗꯕꯅꯤ ꯇꯣꯟꯒꯗꯕꯅꯤ ꯀꯥꯏ ꯗꯤꯄꯛ ꯃꯃꯥꯅ ꯇꯧꯔꯤꯅꯦ
ꯍꯝ꯫
ꯁꯨꯃꯥꯏꯅ ꯁꯣꯟꯗꯕ ꯗꯤꯄꯛꯁꯨ ꯈꯔꯁꯨ ꯀꯩꯅꯣ ꯇꯧꯕ ꯍꯥꯏꯇꯔꯦ ꯁꯣꯏꯈꯤꯕ ꯃꯥꯒꯤ ꯀꯦꯔꯤꯌꯥꯔꯁꯦ꯫
ꯎꯝ꯫
ꯑꯗꯨꯅꯗꯤ ꯃꯤꯗꯣ ꯄꯥꯝꯕ ꯈꯛꯇ ꯅꯠꯇꯦꯕꯀꯣ ꯅꯪꯅ꯫ ꯑꯃꯁꯨ ꯄꯥꯝꯃꯣꯏ ꯑꯗꯣ ꯃꯄꯥ ꯍꯣꯏꯅ ꯊꯧꯅꯥ ꯊꯣꯛꯇꯕꯅꯤꯅꯀꯣ꯫ ꯃꯥꯁꯨ ꯀꯔꯤꯗꯤ ꯎꯄꯥꯏꯂꯩ ꯃꯥꯁꯨ ꯊꯧꯅꯥ ꯊꯣꯛꯅꯕ ꯌꯥꯝ ꯀꯟꯅ ꯍꯣꯠꯅꯖꯔꯝꯕꯅꯦꯕ꯫ ꯑꯗꯨ ꯑꯣꯏꯁꯨ ꯌꯥꯗ꯭ꯔꯦ꯫
ꯎꯁ ꯑꯗꯨꯅꯤꯅꯦ ꯃꯁꯦ
ꯂꯩꯇꯕꯩꯔ ꯈꯣꯠꯄꯩꯔ ꯈꯪꯗ꯭ꯔꯦꯕꯀꯣ ꯑꯗꯣ ꯑꯩꯈꯣꯏ ꯌꯨꯝꯗ ꯊꯣꯛꯎꯅꯦ ꯁꯂꯣ
ꯑꯗꯨꯒ ꯀꯩꯅꯣ ꯑꯗꯨꯒꯤ ꯂꯤꯆꯠ ꯁꯖꯠꯇꯨꯗꯤ ꯄꯥꯝꯗꯦ ꯍꯥꯏꯔꯒ ꯀꯩꯅꯣ ꯇꯧꯗꯣꯏ ꯅꯠꯇ꯭ꯔ ꯑꯍꯜ ꯂꯃꯟꯅ꯫ ꯑꯗꯨ ꯑꯣꯏ ꯑꯣꯏꯈꯤꯗꯕ ꯑꯩꯈꯣꯏꯗꯗꯤ ꯋꯥꯊꯣꯛ ꯂꯥꯟꯊꯣꯛ ꯊꯣꯛꯣꯛꯇꯅ ꯂꯣꯏꯅꯔꯣꯏꯗꯣ ꯀꯦꯁꯀ ꯀꯥꯟꯅꯗ꯫
ꯎꯝ꯫ ꯍꯧꯖꯤꯛꯀꯥꯟꯒꯤ ꯅꯨꯄꯤꯁꯨꯅꯨꯡꯉꯥꯏ ꯅꯨꯄꯥꯁꯨꯅꯨꯡꯉꯥꯏ ꯑꯗꯣ ꯅꯨꯄꯤꯁꯨ ꯌꯥꯗꯦꯕ ꯃꯥꯒꯤ ꯃꯥꯒꯤ ꯅꯨꯄꯥ ꯂꯩꯔꯤꯁꯤꯗ ꯀꯔꯤ ꯍꯥꯏꯅꯤ ꯑꯇꯣꯞꯄꯗ ꯃꯃꯤ ꯃꯅꯥ ꯁꯣꯏꯕꯀꯣ ꯅꯨꯄꯥꯁꯨ ꯑꯇꯣꯞꯄ ꯅꯨꯄꯤꯗ ꯁꯝꯅ ꯍꯥꯏꯔꯕꯗ ꯍꯧꯖꯤꯛꯀꯥꯟꯒꯤꯗꯤ ꯑꯩꯈꯣꯏꯒꯤ ꯃꯧꯅꯥ ꯁꯛ ꯐꯖꯕꯤꯅ ꯃꯤꯉꯣꯟꯗ ꯍꯜꯂꯛꯑꯒ ꯂꯩꯕꯁꯦ ꯃꯄꯨꯔꯣꯏꯕꯀ ꯂꯩꯈꯤꯗꯕꯁꯦ ꯁꯤꯗꯤ ꯃꯇꯦꯡ ꯄꯥꯡꯕꯤꯅꯕ ꯃꯤ ꯌꯥꯝ ꯊꯣꯛꯈꯔꯥꯖꯅꯤ ꯃꯇꯦꯡ ꯈꯨꯄꯥꯡ ꯎꯝ ꯎꯝ
ꯍꯥꯏꯗꯤ ꯀꯦꯔꯦꯛꯇꯔꯗꯣ ꯑꯗꯨꯗꯣ ꯐꯔꯦꯕ ꯁꯣꯏꯈ꯭ꯔꯦ ꯃꯤꯑꯣꯏꯕꯖꯦ ꯁꯣꯏꯕ ꯉꯝꯕꯗꯦ ꯋꯥꯈꯜ ꯃꯄꯨꯡ ꯐꯥꯗꯕꯅꯤ ꯌꯥꯔꯦ ꯈꯟ ꯈꯟꯗꯣꯛꯑꯁꯦꯕꯀꯣ ꯑꯗꯣ ꯍꯧꯖꯤꯛ ꯂꯩꯔꯤꯕ ꯄꯨꯟꯁꯤꯁꯤꯗꯗꯤ ꯍꯥꯏꯗꯤ ꯃꯥꯒꯤ ꯅꯨꯄꯥꯁꯨ ꯄꯩꯁꯥ ꯊꯣꯛꯄꯁꯨ ꯅꯠꯇꯦꯗꯅ ꯑꯗ ꯀꯃꯥꯏꯅ ꯄꯣꯔꯇꯤꯞ ꯑꯣꯏꯅꯒꯗꯒꯦ ꯀꯃꯥꯏꯅ ꯇꯧꯁꯤꯒꯦ ꯁꯤꯒꯥ ꯃꯥꯏꯒ ꯇꯥꯟꯅꯕꯗꯣ ꯑꯣꯏꯗꯦꯕ ꯍꯦꯛꯇꯥ ꯑꯩꯈꯣꯏꯒꯤ ꯍꯥꯏ ꯐꯥꯏꯒꯤ ꯏꯁꯇꯥꯏꯜꯗ ꯑꯗꯨ ꯇꯧꯒꯗꯕꯅꯦ ꯑꯗꯥ ꯇꯧꯒꯗꯕꯅꯦ ꯀꯥꯏꯗꯒꯤ ꯃꯥꯏ ꯃꯁꯥꯒꯤ ꯑꯁꯣꯏꯕꯗꯣ ꯀꯥꯌꯦꯝ ꯎꯗꯕꯤꯗ ꯉꯥꯡꯕ ꯆꯞ ꯃꯥꯅꯔꯦ
ꯑꯣ ꯑꯗꯨꯗꯤ ꯃꯖꯨ ꯐꯠꯇꯦ